ꯍꯜꯂꯣ ꯍꯜꯂꯣ ꯇꯥꯕ꯭ꯔꯣ ꯍꯜꯂꯣ ꯇꯥꯕ꯭ꯔꯣ ꯌꯥꯝ ꯇꯥꯕ꯭ꯔꯣ ꯐꯖꯅ ꯇꯥꯕ꯭ꯔꯣ ꯁꯦꯡꯅ ꯇꯥꯕ꯭ꯔꯣ
ꯇꯥꯏꯌꯦ ꯇꯥꯏꯌꯦ ꯁꯦꯡꯅ ꯇꯥꯏꯌꯦ
ꯅꯩ ꯑꯩ ꯈꯔ ꯅꯩ ꯁ꯭ꯃꯨꯠ ꯊꯛꯅꯤꯡꯕ꯭ꯔꯣ ꯁ꯭ꯃꯨꯠ ꯏꯁꯃꯨꯠ ꯊꯛꯅꯤꯡꯇ꯭ꯔꯣ
ꯏꯁꯃꯨꯠꯀ ꯊꯛꯅꯤꯡꯇꯦꯗꯥ
ꯀꯩꯗꯧꯕꯩ
ꯑꯩꯗꯤ ꯍꯧꯖꯤꯛꯀꯥꯟꯅꯦ ꯀꯣꯀꯣꯅꯠ ꯋꯥꯇꯔꯗꯨꯗ ꯑꯣꯏꯅꯅꯦ ꯊꯋꯥꯏ ꯍꯛꯆꯥꯡꯁꯦ ꯂꯨꯞꯄꯦꯕ
ꯑꯩꯈꯣꯏꯒꯤꯗꯤ ꯀꯣꯀꯣꯅꯠ ꯋꯥꯠ ꯇꯔꯁꯨ ꯂꯩꯗꯣ ꯏꯁꯃꯨꯠꯁꯨ ꯂꯩꯗꯣ ꯑꯈꯣꯏꯗꯤ ꯏꯅꯥꯛ ꯈꯨꯜꯂꯤꯗꯣ
ꯎꯝ
ꯗꯤ ꯂꯩꯌꯦ ꯀꯣꯀꯣꯅꯠ ꯋꯥꯇꯔ ꯀꯣꯀꯣꯅꯠ ꯋꯥꯇꯔꯗꯣ ꯑꯗꯣ ꯀꯩꯅꯣꯕꯨꯗꯤ ꯅꯠꯇꯦ ꯑꯩꯈꯣꯏꯗꯣ ꯑꯁꯦꯡꯕꯗꯨꯕꯨꯗꯤ ꯅꯠꯇꯦ ꯃꯣꯏ ꯀꯣꯀꯣꯅꯠ ꯋꯥꯇꯔ ꯑꯃ ꯃꯁꯛ ꯑꯃ ꯑꯥ ꯀꯩꯅꯣ ꯃꯧꯕꯨꯛ ꯀꯪꯕ ꯃꯥꯟꯕꯤꯗꯣ
ꯎꯝ
ꯑꯗꯨꯖꯨꯅꯦꯕꯥ ꯑꯗꯨꯗꯤ ꯑꯁꯦꯡꯕꯗꯤ ꯅꯠꯇꯦꯗꯅꯥ
ꯍꯣꯏ ꯑꯩꯁꯨ ꯑꯗꯨꯒꯤꯗꯨ ꯌꯥꯝ ꯇꯣꯏꯅ ꯊꯛꯑꯦ ꯍꯧꯖꯤꯛꯀꯤ ꯃꯕꯨꯛ ꯀꯪꯕꯤꯗꯨ
ꯃꯕꯨꯛ ꯀꯪꯕꯤꯗꯨ ꯊꯛꯀꯅꯣ ꯑꯃꯗꯣ ꯁꯤꯠꯀꯟꯕꯤ ꯑꯃ ꯋꯥꯏꯠ ꯑꯣꯏ ꯀꯩ ꯑꯣꯏ ꯇꯧꯕꯗꯣ ꯑꯗꯨ ꯑꯣꯏꯅ ꯊꯛꯑꯣ ꯑꯗꯨꯅ ꯑꯁꯦꯡꯕꯅꯦꯕ ꯑꯉꯧꯕ ꯑꯣꯏ ꯀꯩ ꯑꯣꯏ ꯇꯧꯔꯒ ꯑꯁꯦꯡꯕ ꯀꯣꯀꯣꯅꯠ ꯋꯥꯇꯔ ꯑꯆꯧꯕꯗꯣ ꯑꯗꯨꯒ ꯃꯥꯟꯅꯕ ꯈ꯭ꯔ ꯑꯄꯤꯛꯄ ꯁꯥꯏꯖ ꯂꯩꯇ꯭ꯔꯥ ꯑꯗꯨꯏꯗꯣ ꯑꯣꯏꯅ ꯊꯛ ꯑꯣ ꯑꯗꯨꯗꯨꯗꯤ ꯑꯗꯨꯅ ꯑꯁꯦꯡꯕꯅꯦꯕꯥ ꯃꯣꯏꯗꯣ ꯑꯗꯣ ꯃꯍꯥꯎꯗꯣ ꯈ꯭ꯔ ꯈ꯭ꯔ ꯈꯦꯠꯅꯕꯅꯦ ꯄꯦꯄꯔ ꯕꯣꯠꯅ ꯑꯃꯨꯛ ꯈ꯭ꯔ ꯌꯥꯛꯇ꯭ꯔꯥ ꯍꯧꯖꯤꯛꯀꯤꯗꯤ ꯑꯃꯨꯛ ꯈ꯭ꯔ ꯆꯝꯗ꯭ꯔꯥ ꯑꯃꯗꯨꯅ ꯍꯦꯟꯅ ꯑꯃꯨꯛ ꯍꯥꯏꯗꯤ ꯃꯥꯒꯤꯗꯤ ꯀꯣꯀꯣꯅꯠꯀꯤ ꯃꯍꯥꯎ ꯗꯨꯨꯅ ꯍꯦꯟꯅ ꯌꯥꯝꯃꯒ ꯍꯥꯎꯕꯤꯗꯣ ꯇꯧꯕꯅꯦꯕ ꯑꯗꯨꯃꯥꯏꯅ ꯑꯗ ꯅꯪꯕꯨ ꯍꯧꯖꯤꯛꯁꯤꯕꯨ ꯑꯥ ꯊꯕꯛꯁꯦ ꯌꯥꯝ ꯆꯤꯟꯕꯒꯤ ꯃꯑꯣꯡ ꯑꯃ ꯇꯧꯔꯤꯁꯦ ꯕꯨ ꯀꯃꯥꯏ ꯇꯣꯏꯅꯣ
ꯑꯁ ꯈꯪꯗꯦ ꯑꯩꯗꯣ ꯑꯗꯨꯝꯅꯦ ꯀꯩꯅꯣꯝꯃ ꯑꯗꯨꯝ ꯇꯧꯔꯒꯅꯦ ꯁꯤꯟ ꯆꯟꯕꯩ ꯃꯑꯣꯡꯗ ꯇꯧꯔ ꯑꯗꯨꯝ ꯂꯩ ꯍꯥꯏꯕ ꯁꯤꯃꯩꯌꯥꯁꯦ ꯁꯤꯃꯥꯏ ꯆꯥ ꯂꯩꯀ ꯅꯍꯥꯜꯋꯥꯏ ꯀꯥꯟꯗꯒꯤ
ꯊꯕꯛ ꯃꯈꯩꯁꯦ ꯀꯣꯟꯅꯗꯔꯦ ꯀꯣꯟꯗꯕꯕꯨꯗꯤ ꯅꯠ ꯇꯦꯗ ꯑꯩꯁꯨ ꯑꯗꯨꯝ ꯂꯩ ꯄꯪꯂꯩꯗ ꯑꯗꯨ ꯄꯪꯂꯩꯗ ꯂꯩꯔꯒꯁꯨ ꯑꯩꯁꯦ ꯈꯪꯗꯦꯅꯦ ꯀꯃꯥꯏꯕꯨ ꯍꯥꯏꯗ꯭ꯔꯦ
ꯑꯗꯣ
ꯑꯗꯣ ꯅꯪ ꯀꯩ ꯖꯥꯡ ꯆꯥꯒꯦ ꯉꯁꯤꯁꯤꯕꯣ
ꯑꯩꯗꯤꯀꯣ ꯉꯁꯤꯗꯣ ꯑꯩꯗꯣ ꯎꯁꯣꯞ ꯑꯃ ꯆꯥꯏꯌꯦ ꯑꯥꯏ ꯅꯠꯇꯦꯗꯥ ꯑꯁꯤ ꯌꯥ ꯑꯗꯨꯃꯥꯏ ꯅꯠꯇꯦ ꯁ꯭ꯋꯥꯏ ꯈꯤꯇꯪ ꯍꯥ ꯉꯝꯃꯔꯣꯏ ꯍꯣꯏꯅꯦ ꯏꯃꯥ ꯑꯩꯈꯣꯏꯗꯤ ꯀꯩꯅꯣꯗꯣ ꯉꯥꯗꯣ ꯍꯦꯜꯂꯤꯕꯅꯤꯅꯅꯦ ꯁꯥꯛ ꯑꯣꯏꯅ ꯆꯥꯏ ꯁꯥꯛ ꯑꯣꯏꯅ ꯑꯥ ꯎꯝ ꯀꯩꯕꯨ ꯀꯕꯦ ꯍꯥꯏꯗ꯭ꯔꯣ ꯑꯅꯥꯈꯣꯏ ꯁꯤꯖ ꯁꯤꯖ ꯂꯩꯌꯨ ꯆꯪꯕꯗ ꯑꯗꯨ ꯆꯪꯉꯨꯕꯗꯣ ꯑꯃꯃꯁꯤ ꯍꯧꯖꯤꯛꯁꯦ ꯑꯩꯉꯣꯟꯁꯤꯗꯅꯦ ꯁꯝꯒꯤꯁꯦ ꯃꯣꯏ ꯃꯁꯥꯏꯁꯦ ꯃꯃꯥꯡꯒꯤ ꯐꯥꯗꯅꯕ ꯁꯝꯁꯦ ꯑꯁꯤ ꯀꯛꯑꯣ ꯍꯥꯏꯔꯒꯅꯦ ꯀꯟꯅ ꯀꯣꯏꯇꯥꯟ ꯇꯥꯟꯅꯔꯤꯕ
ꯍꯣꯏ ꯑꯗꯨ ꯅꯪ ꯋꯥꯔꯤ ꯁꯥꯟꯅꯕꯁꯦ ꯂꯣꯏꯔꯦꯗꯅ ꯑꯗꯨꯒ ꯑꯣꯏꯅ ꯀꯛ ꯀꯦ ꯍꯥꯏꯌꯣꯕ ꯀꯣ ꯅꯪꯅ ꯅꯠꯇ꯭ꯔꯗꯤ ꯈꯪꯕ꯭ꯔ ꯃꯈꯣꯟꯁꯦ ꯇꯥꯕꯝ ꯈꯪꯗ꯭ꯔꯦꯕ ꯑꯩꯗꯣ ꯌꯥꯝ ꯂꯥꯡ ꯁꯜꯂꯦꯕ ꯑꯗꯨ ꯂꯥꯡꯕꯁꯦ ꯑꯩꯗꯤ ꯌꯥꯗꯦꯕ
ꯍꯣꯏꯌꯦ ꯑꯁ ꯃꯣꯏꯁꯦ ꯍꯧꯖꯤꯛ ꯃꯣꯏꯁꯦ ꯍꯧꯖꯤꯛꯇꯅꯦ ꯀꯛꯍꯧꯗ꯭ꯔꯗꯤ ꯌꯥꯗꯕꯩ ꯃꯋꫭꯡꯇꯅꯦꯀꯣ ꯇꯧꯋꯦ ꯍꯥꯏꯕ
ꯁꯝꯛꯛꯅꯦ ꯍꯥꯏꯖꯤꯕꫭ ꯍꯧꯖꯤꯛ
ꯀꯣꯟꯅ ꯂꯥꯛꯄ ꯉꯥꯛꯇꯪ ꯁꯤꯗ ꯂꯥꯛꯄ ꯕꯔꯥ ꯑꯣꯏꯕ ꯃꯥꯜꯂꯦ ꯃꯣꯏꯁꯦ
ꯑꯣ ꯍꯣꯏ ꯈꯔ ꯈꯔ
ꯍꯣꯏ ꯆꯤꯡꯊꯛꯁꯤ ꯃꯤꯡꯁꯟꯁꯤ ꯁꯛ ꯌꯦꯡꯉꯨꯀꯥꯟꯁꯤꯗ ꯊꯤꯔꯒ ꯂꯩꯔꯝꯕꯗꯣ
ꯑꯣ ꯑꯗꯨ ꯑꯗꯨ ꯍꯥꯏꯔꯒꯅꯦ ꯑꯈꯣꯏꯒꯤ ꯑꯉꯥꯡ ꯈꯔ ꯂꯩꯗꯅ ꯑꯩꯈꯣꯏꯒꯤꯁꯨ ꯈꯔ ꯁꯥꯏꯁ ꯈꯔ ꯈꯔ ꯑꯗꯨꯗ ꯑꯆꯧꯕꯗꯨ ꯅꯠꯇꯕ ꯃꯌꯥꯏꯗꯣ ꯍꯥꯏꯗꯤ ꯃꯣꯏ ꯃꯆꯤꯟ ꯃꯅꯥꯎ ꯃꯣꯏ ꯑꯍꯨꯝꯒꯤ ꯑꯍꯟꯗꯣ
ꯑ
ꯃꯥꯁꯤ ꯃꯁꯝꯁꯤ ꯀꯛꯄꯤꯌꯨ ꯀꯛꯄꯤꯌꯨꯅ ꯑꯩꯉꯣꯟꯁꯤꯗ ꯍꯥꯏꯔꯦꯅꯦ ꯑꯩꯅ ꯀꯛ ꯄꯤꯔꯦ ꯃꯁꯝꯁꯦ ꯑꯗꯨ ꯃꯥꯅ ꯄꯥꯝꯃꯤꯁꯤꯅ ꯏꯁꯇꯦꯞ ꯏꯁꯇꯦꯞ ꯀꯛꯄꯗꯨꯅꯦꯕ ꯃꯥꯁꯦ ꯍꯥꯏꯕꯁꯦ ꯍꯩꯇꯕ ꯏꯁꯂꯥꯏꯠꯅꯦꯌꯦ ꯃꯥ ꯍꯥꯏꯅꯦ
ꯎꯝ
ꯏꯁꯂꯥꯏꯠ ꯀꯛꯄꯤꯌꯨ ꯏꯁꯂꯥꯏꯠ ꯀꯛꯄꯤꯌꯨ ꯍꯥꯏꯔꯦꯕꯀꯣ ꯑꯩꯅ ꯑ ꯀꯛꯄꯤꯔꯦ ꯈꯔ ꯃꯃꯥꯡ ꯋꯥꯏꯁꯦ ꯑꯩꯅ ꯃꯅꯤꯡꯗꯨꯗꯤ ꯈꯔ ꯇꯧꯔꯣ ꯈꯥꯛꯑꯣ ꯈꯔ ꯌꯥꯝ ꯌꯥꯝ ꯇꯦꯜꯍꯜꯂꯨꯅꯣ ꯅꯪꯁꯨ ꯆꯠꯀꯥꯟꯗ ꯄꯨꯟꯗꯣꯏꯅꯤꯅ ꯃꯣꯏꯗꯤ ꯍꯥꯏꯗꯤ ꯇꯪꯈꯥꯏ ꯈꯥꯏꯗꯣꯛꯑꯒ ꯄꯨꯜꯂꯤꯗꯅ ꯑꯗꯨ ꯄꯨꯟꯕꯅꯤꯅ ꯍꯥꯏꯗꯤ ꯍꯧꯖꯤꯛꯀꯤ ꯏꯁꯇꯦꯞ ꯏꯁ ꯇꯦꯞꯇꯨ ꯇꯧꯔꯒꯗꯤ ꯃꯁ ꯍꯥꯏꯗꯤ ꯀꯩꯅꯣ ꯌꯥꯗꯕꯗꯣ ꯄꯨꯟꯕꯗꯣ ꯅꯨꯡꯉꯥꯏꯇꯕꯗꯣ ꯑꯗꯨꯃꯥꯏꯅ ꯇꯧꯋꯤ ꯑꯗꯨꯏꯗꯨꯅ ꯑ ꯌꯥꯝ ꯀꯛꯎꯔꯅꯨ ꯍꯥꯏꯔ ꯃꯥꯁꯦ ꯍꯣꯏ ꯍꯥꯏꯔꯒ ꯃꯃꯥꯡꯁꯤꯗꯤ ꯈꯔ ꯀꯛꯑꯒ ꯃꯥꯁꯦ ꯆꯠꯈꯔꯦ ꯑꯗꯨꯗꯨꯒꯅꯦ ꯅꯣꯡꯉꯥꯜꯂ ꯒ ꯑꯃꯨꯛ ꯃꯥꯁꯦ ꯈꯔ ꯑꯃꯨꯛ ꯇꯦꯟꯅꯤꯡꯉꯛ ꯑꯕꯖꯥꯠꯅꯤ ꯃꯅꯤꯡꯁꯤꯁꯨ ꯁꯨꯝ ꯍꯥꯏꯗꯤ ꯃꯣꯏꯗꯤ ꯃꯊꯪ ꯃꯊꯪ ꯑꯁꯨꯝ ꯏꯁꯇꯦꯞꯀꯤ ꯇꯥꯕꯗꯣ ꯈꯔ ꯄꯥꯝꯃꯕ ꯖꯥꯠꯅꯤ ꯃꯥꯁꯤꯅ ꯑꯗꯨꯗꯨꯒꯤ ꯃꯅꯤꯡꯁꯤꯖꯨ ꯀꯛꯄꯤꯌꯨ ꯍꯥꯏꯔ ꯀꯛꯑꯦ ꯑꯗ ꯃꯥꯁꯦ ꯅꯍꯥꯟ ꯅꯣꯡꯃ ꯁꯨꯃꯥꯏ ꯍꯥꯏꯕꯅꯦꯕ ꯑꯩꯉꯣꯟꯗ ꯎꯝ ꯃꯥꯁꯦ ꯁꯥꯏ ꯊꯥꯗꯕꯗꯣ ꯃꯣꯏꯒꯤ ꯑꯣꯖꯥ ꯑꯃꯅ ꯃꯥꯁꯦ ꯉꯥꯡꯉꯤ ꯁꯥꯏ ꯊꯥꯗꯒꯅꯨ ꯍꯥꯏꯌꯦꯌꯦ
ꯑ
ꯌꯥꯝ ꯁꯥꯏꯌꯦꯅ ꯍꯥꯏꯗꯕ ꯌꯥꯗꯦꯅ ꯍꯥꯏꯕ ꯖꯥꯠꯅꯤ ꯑꯗ ꯍꯨꯖꯤꯛꯇꯤ ꯑꯣꯖꯥꯁꯦ ꯑꯩꯅ ꯍꯥꯏꯕ ꯅꯪꯗꯤ ꯅꯍꯥꯟ ꯑꯣꯖꯥꯅ ꯁꯥꯥꯏ ꯊꯥꯗꯕ ꯌꯥꯗꯦ ꯍꯥꯏꯔꯛꯑꯦ ꯍꯥꯏꯗꯣ ꯀꯃꯥꯏꯟ ꯇꯧꯔ ꯍꯧꯖꯤꯛꯇ ꯑꯗꯨꯃꯥꯏꯟ ꯇꯧꯕꯗꯤ ꯌꯥꯔꯣꯏꯅ ꯍꯥꯏꯕ ꯀꯥꯟꯁꯤꯗꯅꯦ ꯇꯨꯏꯁꯟ ꯇꯧꯔꯦꯌꯦ ꯍꯧꯖꯤꯛꯀꯤ ꯑꯣꯖꯥꯁꯤꯗ ꯃꯥꯁꯦ ꯇꯧꯔꯕꯅꯤꯅ ꯍꯧꯖꯤꯛꯇꯤ ꯉꯥꯡꯕꯤꯗ꯭ꯔꯦꯌꯦ ꯃꯥ ꯍꯥꯏꯕ ꯑꯗꯨꯗꯨꯅ ꯌꯥꯔꯅꯤ ꯍꯥꯏꯅꯤ ꯈꯪꯕ꯭ꯔꯥ
ꯑꯣ ꯃꯥꯉꯣꯟꯁꯤꯗ ꯇꯨꯏꯁꯟ ꯇꯧꯗꯕ ꯁꯥꯇ꯭ꯔ ꯑꯣꯏꯔꯗꯤ ꯉꯥꯡꯉꯤ
ꯎꯝ ꯍꯣꯏ ꯑꯗꯨꯏ ꯉꯥꯡꯉꯤꯔ ꯀꯩꯅꯣ ꯈꯪꯗꯦ ꯍꯣꯏ ꯑꯗꯨꯃꯥꯏꯅ ꯑꯣꯏꯕ ꯃꯥꯜꯂꯦ ꯑꯗꯨ ꯑꯗꯨꯃꯥꯏꯅ ꯇꯧꯋꯤꯍꯦ ꯃꯥꯅ ꯍꯥꯏꯕꯗ
ꯎꯝ
ꯑꯗꯨꯃꯥꯏꯅ ꯇꯧꯋꯦꯌꯦ ꯑꯗꯨꯏꯗꯨꯅ ꯃꯥꯁꯦ ꯑꯗꯨꯅ ꯈꯔꯗꯤ ꯀꯥꯈꯠꯂꯝꯃꯦ ꯑꯗꯨꯅ ꯍꯔꯥꯎ ꯍꯔꯥꯎ ꯂꯩꯍꯧꯔꯦ ꯃꯥꯗꯣ ꯍꯔꯥꯎ ꯍꯧꯔꯦ ꯑꯗꯨꯏꯗꯨꯒ ꯑꯩꯁꯨ ꯂꯥꯛꯑꯦ ꯑꯗꯨꯢꯗꯨꯒ ꯑꯁ ꯈꯪꯗꯦꯗ ꯁꯤꯗ ꯂꯩꯔꯤꯁꯦ ꯒ꯭ꯌꯥꯟ ꯃꯦꯟ ꯑꯝꯇ ꯇꯥꯗꯦ ꯑ ꯄꯪꯪꯂꯩ ꯂꯩꯔꯤ ꯑꯗꯨꯝ ꯈꯔ ꯆꯥꯛ ꯈꯔ ꯇꯨꯝ ꯇꯧꯔꯒ
ꯀꯩꯅꯣ ꯅꯪꯒꯤ ꯄꯩꯈꯥꯗꯣ ꯀꯨꯏꯗ꯭ꯔꯕ ꯅꯠꯇ꯭ꯔꯣ
ꯃꯥꯅꯦ ꯃꯥꯅꯦ ꯂꯥꯏꯔꯤꯛ ꯇꯨꯕꯨꯗꯤꯅ ꯀꯩꯅꯣ ꯇꯧꯗꯦ ꯑꯥ ꯑꯩꯁꯦ ꯌꯥꯝ ꯑꯁ ꯂꯥꯏꯔꯤꯛꯀꯤ ꯋꯥꯔꯤꯁꯦ ꯑꯩ ꯇꯣꯛꯑꯒꯦ ꯑꯩꯅ ꯍꯌꯦꯡ ꯂꯥꯏꯔꯤꯛ ꯄꯥꯔꯦ ꯍꯥꯏꯕ ꯅꯨꯃꯤꯠꯇꯨ ꯑꯗꯨꯗ ꯑꯣꯏꯅ ꯍꯥꯏꯔꯛꯑꯒꯦ ꯅꯠꯇ꯭ꯔꯗꯤ ꯑꯩꯁꯦ ꯍꯥꯏꯕꯁꯦ ꯅꯨꯡꯉꯥꯏꯇ꯭ꯔꯦꯕ ꯑꯩꯁꯦ ꯍꯥꯏꯅꯤꯡꯗ꯭ꯔꯦꯕ ꯂꯥꯏꯔꯤꯛꯁꯦ ꯑꯗꯨꯗꯨꯅ ꯂꯥꯏꯔꯤꯛꯇꯣ ꯐꯖꯅ ꯄꯥꯔꯦ ꯄꯥꯕ ꯍꯧꯔꯦ ꯁꯨꯛꯈꯩ ꯄꯥꯔꯦ ꯍꯥꯏꯕꯀꯥꯟꯗꯣ ꯑꯗꯨꯗ ꯍꯥꯏꯅ ꯍꯥꯏꯔꯛꯑꯒꯦ ꯑꯩꯁꯦ ꯉꯔꯥꯡꯁꯦ ꯂꯥꯏꯔꯤꯁꯦ ꯄꯥꯒꯦ ꯐꯥꯛꯇꯣꯛꯑꯒ ꯂꯥꯏꯔꯤꯛꯁꯦ ꯌꯦꯡꯉꯦ ꯑꯗꯨ ꯀꯥꯟꯁꯤꯗ ꯑꯩꯅ ꯁꯨꯝ ꯃꯃꯥꯡꯗ ꯑꯩꯈꯣꯏꯒꯤ ꯃꯔꯛ ꯃꯔꯛꯇ ꯇꯦꯁ ꯈꯔ ꯇꯧꯈꯤꯕ ꯑꯗꯨꯏꯗꯨꯒꯤ ꯁꯨꯝ ꯄꯥꯈ꯭ꯔꯕꯣꯏ ꯄꯥꯈ꯭ꯔꯕꯣꯏ ꯈꯟꯕꯒꯤ ꯑꯃ ꯁꯨꯝ ꯀꯩ ꯍꯥꯏꯅꯤ ꯃꯃꯨꯠ ꯇꯥꯅ ꯄꯥꯅꯤꯡꯗꯕꯤꯗꯣ ꯐꯥꯒ꯭ꯔꯦ ꯐꯥꯒ꯭ꯔꯦ ꯒꯥꯢꯅ ꯍꯥꯏꯔ ꯈꯜꯂꯒ ꯑ ꯁꯨꯝ ꯇꯧꯕꯒꯤꯅꯦ ꯑꯩꯁꯦ ꯈꯔ ꯂꯥꯏꯊꯣꯛ ꯊꯣꯛꯈ꯭ꯔꯦꯕ ꯑꯗꯨꯗꯨꯒ ꯑꯩꯁꯦ ꯎꯝ ꯑꯇꯣꯞꯄ ꯑꯃꯨꯛ ꯈꯔ ꯄꯥꯔꯒꯦꯅ ꯈꯟꯕ ꯀꯥꯟꯁꯤꯗ ꯉꯁꯥꯏꯁꯦ ꯍꯧꯔꯒꯦꯅ ꯇꯧꯕ ꯀꯥꯟꯁꯤꯗ ꯗꯤꯄꯥꯔꯠꯃꯦꯟ ꯂꯥꯛꯑꯣꯅ ꯍꯥꯏꯕ ꯑꯃꯨꯛ ꯆꯠꯂꯨꯔꯦꯕ ꯆꯠꯄ ꯀꯥꯟꯗ ꯑꯩꯈꯣꯏꯒꯤ ꯍꯟꯗꯛꯀꯤ ꯄꯦꯄꯔꯁꯦ ꯊꯥꯔꯇꯤ ꯐꯥꯏꯚ ꯃꯥꯔꯛ ꯊꯥꯔꯇꯤ ꯐꯥꯏꯚ ꯃꯥꯔꯛ ꯑꯃꯈꯛꯇ ꯑꯣꯏꯔꯝꯃꯦꯕ ꯑꯩꯈꯣꯏꯅ ꯏꯗꯣꯏꯁꯦ ꯑꯃꯈꯛꯄꯨꯗꯤ ꯁꯚꯦꯟꯇꯤꯒꯤ ꯑꯣꯏꯔꯝꯃꯦꯕ ꯑꯗꯣ ꯊꯥꯔꯇꯤ ꯐꯥꯏꯚ ꯃꯥꯔꯛꯁ ꯄꯦꯄꯔ ꯑꯍꯨꯝ ꯈꯛꯇꯅꯦꯕ ꯑꯩꯈꯣꯏꯅ ꯊꯤꯑꯣꯔꯤ ꯏꯗꯣꯏꯁꯤꯅ ꯑꯗꯨꯒ ꯁꯚꯦꯟꯇꯤ ꯐꯥꯏꯚ ꯃꯥꯔꯛꯁꯤ ꯑꯃꯝ ꯑꯝ ꯁꯚꯦꯟꯇꯤ ꯃꯥꯔꯛ ꯑꯃ ꯊꯥꯔꯇꯤ ꯐꯥꯏꯚ ꯊꯥꯔꯇꯤ ꯐꯥꯏꯚ ꯑꯅꯤ ꯑꯣꯏꯕ ꯑꯗꯨꯅ ꯌꯥꯝ ꯌꯥꯝꯃꯝꯗ꯭ꯔꯤꯗꯅ ꯑꯗꯩꯗꯤ ꯑꯁꯤ ꯑꯃꯨꯛ ꯈꯤꯇꯪ ꯢꯁꯥꯁꯤꯗ ꯌꯥꯡꯕꯣꯏ ꯂꯥꯏꯊꯣꯛꯄꯣꯏ ꯀꯩꯕꯣꯏ ꯈꯔ ꯇꯧꯈ꯭ꯔꯦ ꯑꯗꯣ ꯑꯩꯅ ꯍꯌꯦꯡ ꯏꯔꯣ ꯍꯥꯏꯅ ꯏꯔꯀꯥꯟꯗ ꯍꯩꯔꯕ꯭ꯔꯗꯤ ꯅꯠꯇꯦꯕ ꯑꯩꯁꯦ ꯀꯩꯁꯨ ꯑꯩꯅ ꯁꯨꯝ ꯈꯔ ꯇꯟꯕꯒ ꯀꯩꯒ ꯄꯨꯟꯁꯤꯟꯅꯈꯤꯕꯩꯅꯦꯕ ꯑꯗꯣ ꯉꯁꯥꯏ ꯍꯜꯂꯛꯄꯗ ꯑꯩꯁꯦ ꯂꯥꯏꯔꯤꯛ ꯄꯥꯒꯦ ꯇꯧꯔꯒ ꯄꯥꯗ꯭ꯔꯤ ꯈꯣꯡ ꯈꯨꯨꯠ ꯐꯖꯅ ꯁꯦꯡꯅ ꯍꯥꯝꯗꯣꯛꯑꯒ ꯑꯣꯏꯅ ꯄꯥꯔꯒꯦ ꯇꯧꯕꯅꯤ ꯑꯩ ꯉꯁꯤꯒꯤ ꯑꯥ ꯀꯩꯅꯣꯁꯨ ꯇꯧꯗ꯭ꯔꯤꯕ ꯏꯁꯥꯁꯦ ꯏꯔꯨꯖꯊꯣꯛꯇ꯭ꯔꯤꯕ ꯑꯩꯗꯣ
ꯐꯖꯅ ꯐ꯭ꯔꯦꯁ ꯑꯣꯏꯊꯣꯛꯑꯣ ꯑꯗꯨꯒ ꯒ꯭ꯌꯥꯟ ꯇꯥꯅ ꯄꯥꯎꯑꯣ ꯂꯥꯏꯔꯤꯛ ꯇꯣ
ꯍꯣꯏ ꯑꯗꯨꯃꯥꯏꯅ ꯑꯣꯢ ꯇꯧꯔꯒꯦ
ꯑꯗꯨꯃꯥꯏꯅ ꯇꯧꯔꯗꯤꯅꯦ ꯂꯥꯏꯔꯤꯛꯇꯨ ꯍꯥꯏꯗꯤ ꯈꯤꯇꯪ ꯄꯥꯕꯒ ꯆꯪꯕꯩ ꯑꯗꯨꯃꯥꯏꯅ ꯇꯧꯕꯗꯣ ꯑꯗꯨ ꯇꯧꯕꯅꯦꯕ ꯅꯠꯇ꯭ꯔꯗꯤꯅꯦ ꯏꯁꯥꯗꯣ ꯇꯨꯐꯛ ꯇꯨꯐꯥꯏ ꯆꯜꯂꯒ ꯄꯥꯕꯗꯨ ꯆꯪꯗꯕꯅꯦꯕ
ꯑꯗꯨꯒꯤ ꯑꯩꯁꯦ ꯑꯗꯨꯃꯥꯏꯅ ꯑꯣꯏꯅ ꯄꯥꯔꯒꯦꯅ ꯇꯧꯕ ꯂꯥꯏꯔꯤꯛꯁꯦ ꯎꯔꯦꯟꯗꫭ ꯑ ꯈꯪꯗꯦꯅꯦ ꯅꯪꯅ ꯍꯣ ꯍꯣꯏ ꯄꯥꯊꯣꯛꯀꯦ ꯅꯪꯅ ꯍꯥꯏꯕ ꯈꯨꯗꯤꯡꯃꯛ ꯑꯩꯅ ꯏꯟꯒꯅꯤ
ꯏꯟꯒꯗꯕꯅꯤ
ꯏꯟꯒꯦ ꯅꯪꯅ ꯍꯥꯏꯕ ꯏꯟꯒꯦ
ꯂꯥꯏꯔꯤꯛꯇꯨ ꯄꯥꯗ꯭ꯔꯗꯤ ꯅꯪ ꯀꯩꯗꯧꯔꯒꯅ ꯅꯪꯅ ꯂꯩꯗꯣꯏꯗꯨꯕꯨ
ꯎꯝ ꯆꯨꯝꯃꯦ ꯆꯨꯝꯃꯦ ꯑꯗꯨ ꯆꯨꯝꯃꯦ ꯑꯗꯨꯃꯥꯏꯅ ꯑꯩꯁꯦ ꯍꯥꯏꯒꯗꯕꯅꯦ ꯑꯩꯅꯅꯦ ꯉꯔꯥꯡꯁꯦ ꯑꯥ ꯑꯁ ꯈꯪꯗꯦꯗ ꯋꯥꯔꯤꯁꯦ ꯌꯥꯝ ꯁꯥꯡ ꯋꯥꯁꯦ ꯋꯥ ꯑꯩꯁꯦ ꯉꯁꯤꯁꯦ ꯎꯝ ꯋꯥꯁꯦ ꯃꯌꯥꯝ ꯉꯥꯡꯕꯒꯤꯁꯨ ꯋꯥꯔꯦꯕ ꯏꯁꯥꯁꯦ ꯑꯗꯨꯗꯨꯅ ꯑꯩꯁꯦ ꯄꯣꯊꯥꯁꯨ ꯄꯣꯊꯥꯅꯤꯡꯉꯕ ꯑꯗꯣ ꯋꯥꯔꯤꯁꯦ ꯍꯥꯏꯅꯤꯡꯕꯁꯨ ꯌꯥꯝꯗꯤ ꯂꯩꯕ ꯀꯩ ꯍꯧꯔꯒ ꯀꯩꯗ ꯂꯣꯏꯗꯣꯏꯅꯣ ꯍꯥꯏꯕꯁꯤꯁꯨ ꯑꯩꯁꯦ ꯈꯪꯗ꯭ꯔꯕ ꯇꯧꯔꯤꯁꯦ ꯕꯣꯜ ꯗꯨꯝ ꯁꯥꯟꯅꯟꯅꯤꯡꯉꯦ ꯇꯧꯔꯤꯁꯦ
ꯍꯣꯏꯌꯦ ꯑꯁ ꯏꯕꯥꯅꯤꯁꯨ ꯋꯥꯔꯤꯁꯤ ꯁꯥꯟꯅꯗꯕ ꯀꯨꯏꯔꯗ꯭ꯔꯣ ꯌꯥꯝꯅ
ꯀꯨꯏꯔꯦ ꯀꯨꯏꯔꯦ ꯋꯥꯏ ꯁꯥꯟꯗꯕ ꯌꯥꯝ ꯀꯨꯏꯔꯦ ꯅꯪ ꯑꯩ ꯉꯍꯥꯟ ꯏꯕꯥꯅꯤ ꯎꯅꯕꯗꯩ ꯐꯖꯅ ꯁꯥꯟꯅꯒꯤꯗꯔꯦ ꯑꯗꯨꯏꯗꯨꯒ ꯈꯪꯗꯦꯅꯦ ꯑꯗꯨꯝ ꯎꯝ ꯈꯪꯗꯦ ꯀꯩ ꯍꯥꯏꯗꯣꯏꯅꯣ ꯑꯩ
ꯍꯣꯏ ꯑꯩꯁꯨꯅꯦ ꯅꯪ ꯗꯣ ꯋꯥꯔꯤ ꯁꯥꯟꯅꯗꯧꯗꯣ ꯍꯟꯗꯛꯁꯦ ꯏꯁꯥ ꯅꯨꯡꯉꯥꯏꯇꯕꯒ ꯑꯗꯒꯤ ꯏꯃꯨꯡ ꯀꯩꯀꯩ ꯁꯨꯝ ꯊꯕꯛ ꯈꯔ ꯂꯩꯕꯩꯒ ꯇꯧꯔꯒꯅꯦ ꯏꯁꯥꯗꯣ ꯄꯣꯊꯥꯐꯥꯎ ꯁꯪꯗꯕꯗꯣ ꯗꯣ ꯇꯧꯋꯦꯕ ꯑꯗꯨꯅꯅꯦ
ꯑꯩꯅ ꯑꯩꯅ ꯍꯌꯦꯡ ꯆꯠꯅꯤ ꯍꯥꯏꯕꯒꯤ ꯉꯁꯤꯗꯨꯗ ꯅꯠꯇ꯭ꯔꫭ ꯏꯕꯥꯅꯤ ꯊꯦꯡꯅꯕꯗꯨꯕꯨ
ꯍꯣꯏꯌꯦ ꯍꯣꯏꯌꯦ ꯃꯥꯅꯦ
ꯎꯝ
ꯑꯗꯨꯗꯁꯨ ꯏꯕꯥꯅꯤꯗꫭ ꯋꯥꯔꯤ ꯀꯩꯁꯨ ꯐꯖꯅ ꯁꯥꯟꯅꯗ꯭ꯔꯦꯗꯅ
ꯍꯣꯏ ꯍꯣꯏ ꯁꯨꯝ ꯋꯥꯔꯤ ꯁꯥꯟꯅꯔꯛꯇ꯭ꯔꯦꯕ ꯑꯗꯨꯝ ꯀꯩꯅꯣꯒꯤ ꯑꯣꯏꯅ ꯍꯥꯏꯅꯔꯒ ꯇꯣꯛꯈ꯭ꯔꯦꯕ ꯑꯗꯨꯁꯨ ꯊꯦꯡꯁꯨ ꯊꯦꯡꯉꯕ ꯑꯗꯩꯗꯤ ꯆꯠꯂꯤ ꯑ ꯑꯗꯨꯏꯗꯨꯁꯨ ꯒ꯭ꯌꯥꯟ ꯃꯦꯟ ꯇꯥꯗꯕꯤꯗ ꯄꯪꯆꯠ ꯆꯠꯂꯒ ꯌꯥꯟ ꯃꯦꯟ ꯇꯥꯅ ꯂꯣꯏꯁꯟꯒ꯭ꯔꯦꯕ ꯑꯗꯨꯏ ꯅꯨꯃꯤꯠꯇꯨ ꯑꯗꯨꯝ
ꯍꯣꯏ
ꯈꯔ ꯉꯟꯅ ꯆꯠꯂꯒ ꯁꯤꯁꯦ ꯁꯤ ꯁꯨꯃꯥꯏꯟ ꯇꯧꯁꯤ ꯈꯣꯠꯁꯤ ꯍꯥꯏꯅꯔꯝꯕ ꯑꯗꯨꯝ ꯐꯗꯧꯕ ꯑꯗꯨꯁꯨ ꯍꯥꯏꯅꯍꯧꯗ ꯑꯗꯨꯝ ꯌꯥꯟ ꯇꯥꯈꯤꯗ꯭ꯔꯦ ꯂꯣꯏꯁꯟꯒꯔꯦ ꯑꯗꯨ ꯅꯪ ꯀꯩ ꯇꯧꯗꯣꯏꯅꯣ ꯐꯖꯅ ꯇꯧꯔꯣ ꯅꯪ ꯀꯣꯟꯗꯨꯁꯨ ꯐꯦꯡꯗꯣꯛꯑꯣ ꯑꯣ ꯑꯗꯨꯗꯨꯒ ꯁꯝꯗꯨꯁꯨ ꯀꯛꯊꯣꯛꯎꯔꯣ ꯑꯩꯁꯨ ꯊꯝꯅꯕ ꯇꯧꯔꯒꯦ ꯊꯝꯃꯒꯦ ꯎꯝ ꯍꯣꯏ ꯊꯅꯁꯦ ꯊꯝꯃꯒꯦꯀꯣ
ꯍꯣꯏ ꯍꯣꯏ ꯊꯝꯃꯣ
ꯑ